ꯑꯦ ꯍꯥꯟꯅ ꯍꯥꯏꯔꯦꯔꯥ
ꯍꯥꯥ
ꯍꯥ ꯑꯩ ꯍꯥꯟꯅ ꯍꯥꯏꯔꯣꯔꯣ
ꯌꯥꯏ ꯌꯥꯏ
ꯌꯥꯏ ꯌꯥꯏ ꯋꯥꯍꯪ ꯑꯅꯤ ꯑꯍꯨꯝꯗꯪ ꯈꯨꯝꯃꯨ ꯀꯣ ꯑꯦ ꯅꯠꯇ꯭ꯔꯒ ꯑꯩꯅ ꯍꯪꯉꯒ ꯅꯪꯅ ꯈꯨꯝꯃꯛꯀꯦꯔꯥ ꯍꯣꯏ ꯑꯩꯅꯃꯨꯛ ꯍꯪꯒꯦ ꯅꯪꯅꯃꯨꯛ ꯈꯨꯝꯃꯨ ꯍꯣꯏ ꯍꯣꯏ ꯑꯗꯨꯃꯥꯏ ꯇꯧꯔꯖꯦ ꯑꯩ ꯑꯍꯥꯟꯕ ꯍꯪꯉꯛꯑꯒꯦꯀꯣ ꯑꯍꯥꯟꯕꯒꯤ ꯀꯣꯏꯁꯟꯖꯦ ꯍꯪꯉꯛꯑꯒꯦ ꯑꯗꯨꯅ ꯐꯔꯦ ꯆꯤꯡꯒꯤ ꯑꯃꯁꯨꯡ ꯆꯤꯡꯃꯤ ꯑꯃꯁꯨꯡ ꯇꯝꯃꯤꯒꯤ ꯃꯥꯡꯅꯕ ꯃꯥꯟꯅꯕ ꯑꯣ ꯑꯣꯀꯦ ꯑꯣꯀꯦ ꯑꯣꯀꯦ ꯁꯣꯔꯤ ꯁꯣꯔꯤ ꯆꯤꯡꯃꯤ ꯑꯃꯁꯨꯡ ꯇꯝꯃꯤꯒꯤ ꯃꯥꯟꯅꯕ ꯁꯑꯣꯡ ꯁꯗꯥ ꯀꯨꯃꯦꯟ ꯑꯃꯗꯤ ꯁꯑꯣꯡ ꯁꯥꯗ ꯀꯨꯆꯨ ꯀꯨꯃꯦꯟ ꯑꯗꯨꯅꯦ ꯋꯥꯠꯍꯧꯔꯦꯅꯦ ꯁꯤꯗ ꯑꯩ ꯐꯣꯟꯖꯤꯗ ꯄꯤꯛꯅ ꯌꯦꯡꯕꯖꯤꯗ ꯎꯗ꯭ꯔꯦꯅꯦ ꯆꯤꯡꯃꯤ ꯑꯃꯁꯨꯡ ꯇꯝꯃꯤꯒꯤ ꯃꯥꯅꯕ ꯁꯑꯣꯡ ꯁꯗꯥ ꯑꯃꯁꯨ ꯑꯛ ꯅꯣ ꯅꯣ ꯅꯣ ꯁꯑꯣꯡ ꯁꯗꯥ ꯀꯆꯨ ꯀꯨꯃꯦꯟ ꯑꯃꯗꯤ ꯃꯤꯠꯇ ꯃꯤꯇꯥ ꯅꯥꯇꯥ ꯑꯁꯤꯃꯛꯅ ꯀꯔꯤ ꯋꯥꯐꯝ ꯇꯥꯛꯄꯒꯦ ꯃꯥꯅꯕ ꯃꯑꯣꯡꯁꯤꯡ ꯑꯁꯤꯅ ꯍꯧꯔꯛꯐꯝ ꯇꯤꯟꯅꯩ ꯑꯩꯈꯣꯏ ꯀꯥꯡꯂꯨꯞ ꯑꯃꯠꯇꯒꯤ ꯃꯤꯑꯣꯏꯁꯤꯡꯅꯤ ꯑꯩꯈꯣꯏꯒꯤ ꯈꯦꯅꯕ ꯂꯩꯔꯤꯕꯁꯤ ꯀꯨꯔꯥꯡꯕꯥꯟꯗꯅꯤ ꯏꯗꯤ ꯆꯞ ꯃꯥꯟꯅꯩ ꯍꯥꯏꯕꯗꯨ ꯇꯥꯛꯏ ꯀꯩꯅꯣ ꯀꯨꯔꯥꯡꯕꯥꯗꯅꯤ ꯀꯨꯔꯥꯡꯕꯥꯟ ꯍꯥꯏꯗꯤ ꯏꯁꯀꯤꯟ ꯏꯁꯀꯤꯟ
ꯎꯝ ꯑꯩ ꯑꯃꯨꯛ ꯍꯪꯉꯛꯀꯦ ꯇꯝꯄꯥꯛꯀꯤ ꯂꯝ ꯑꯁꯤ
ꯁꯤ
ꯃꯇꯝ ꯑꯃꯗ ꯏꯁꯤꯡ ꯃꯅꯨꯡꯗ ꯂꯩꯔꯝꯃꯤ ꯍꯥꯏꯕꯁꯤ ꯀꯗꯥꯏꯗꯒꯤ ꯈꯪꯕ ꯉꯝꯕꯒꯦ ꯑꯦ
ꯈꯪꯗꯕꯔꯣ ꯍꯤꯡ ꯂꯩꯔꯝꯗꯔꯣ ꯍꯤꯌꯥ ꯃꯩꯇꯩꯒꯤ ꯑꯔꯤꯕ ꯂꯥꯏꯔꯤꯛ ꯀꯌꯥꯗꯒꯤ ꯈꯪꯕ ꯉꯝꯃꯤ ꯂꯝꯗꯝ ꯑꯁꯤꯒꯤ ꯐꯨꯔꯨꯞ ꯈꯨꯗꯤꯡꯃꯛꯅ ꯑꯍꯥꯟꯕꯗ ꯍꯥ
ꯀꯥꯏ ꯂꯩꯒꯦ ꯍꯣꯏ
ꯍꯣꯏ ꯀꯩꯅꯣ
ꯌꯥꯏ
ꯀꯔꯤ ꯗꯧꯔꯒꯦ ꯍꯥꯏꯔꯛꯑꯣ ꯍꯥꯏꯔꯛꯑꯣ ꯑꯃꯨꯛ ꯈꯨꯝꯃꯒꯦꯀꯣ
ꯎꯝ
ꯃꯩꯇꯩꯒꯤ ꯑꯔꯤꯕ ꯂꯥꯏꯔꯤꯛ ꯀꯌꯥꯗꯒꯤ ꯈꯪꯕ ꯉꯝꯃꯤ ꯂꯝꯗꯝ ꯑꯁꯤꯒꯤ ꯐꯨꯔꯨꯞ ꯈꯨꯗꯤꯡꯃꯛꯅ ꯑꯍꯥꯟꯕꯗ ꯆꯤꯡ ꯆꯤꯡꯗ ꯈꯨꯟꯗꯥꯔꯝꯕ ꯑꯁꯤꯅꯁꯨ ꯁꯥꯈꯤꯅꯤ ꯂꯩꯊꯛ ꯂꯩꯈꯥꯔꯣꯜ ꯂꯥꯏꯔꯤꯛꯇꯁꯨ ꯃꯌꯦꯛ ꯁꯦꯡꯅ ꯄꯜꯂꯤ ꯑꯩ ꯑꯃꯨꯛ ꯍꯪꯉꯛꯑꯒꯦꯀꯣ ꯀꯣꯏꯁꯟ ꯀꯣ
ꯍꯥꯥ
ꯍꯥ ꯑꯩꯑꯃꯨꯛ ꯀꯣꯏꯁꯥꯟ ꯍꯥꯡꯉꯒꯦ ꯃꯈꯥ ꯍꯪꯉꯣ ꯍꯪꯉꯣ ꯆꯃꯤꯁꯤꯡ ꯑꯁꯤ ꯀꯗꯥꯏꯗꯒꯤ ꯂꯥꯛꯇꯨꯅ ꯈꯨꯟꯗꯥꯕ ꯍꯧꯈꯤꯕꯒꯦ
ꯇꯝꯃꯤꯁꯤꯡ ꯑꯁꯤ ꯃꯥꯒꯤ ꯃꯥꯒꯤ ꯈꯨꯗꯣꯡꯆꯥꯥꯕ ꯌꯦꯡꯗꯨꯅ ꯑꯀꯣꯏꯕꯗ ꯂꯩꯔꯤꯕ ꯆꯤꯡꯁꯥꯡꯗ ꯈꯨꯟꯗꯥꯔꯤꯕ ꯆꯤꯡꯃꯤ ꯀꯥꯡꯂꯨꯞꯁꯤꯡ ꯑꯁꯤꯒꯤ ꯃꯔꯛꯇ ꯀꯥꯡꯂꯨꯞ ꯈꯔ ꯂꯥꯛ ꯇꯨꯅ
ꯇꯨꯅ ꯈꯨꯟꯗꯥꯕ ꯍꯧꯈꯤ ꯑꯗꯨ ꯑꯣꯏꯇꯥꯔꯒꯗꯤ ꯍꯥꯟꯅ ꯃꯩꯇꯩꯈꯩꯁꯤꯁꯨ ꯆꯤꯡꯃꯤ ꯑꯣꯏꯗꯣꯏ ꯅꯠꯇ꯭ꯔꯣ ꯃꯥꯅꯦꯃꯤ ꯅꯪꯕꯨ ꯇꯞꯅ ꯇꯞꯅ ꯑꯗꯨꯝ ꯆꯦꯟꯖ ꯇꯧꯒꯗꯣꯏꯅꯦꯕ
ꯎꯝ
ꯍꯥꯏꯔꯣ ꯀꯣꯏꯁꯟ ꯃꯈꯥ ꯍꯪꯉꯛꯑꯣ
ꯆꯤꯡꯃꯤꯒ ꯇꯝꯃꯤꯒ ꯈꯦꯠꯅꯔꯤꯕꯁꯤ ꯀꯔꯤ ꯀꯔꯤꯅꯣ
ꯀꯔꯤꯅꯣ ꯈꯦꯠꯅꯔꯤꯕꯁꯤ ꯁꯨꯞꯅꯇꯒꯤ ꯃꯄꯥꯜ ꯊꯣꯡꯒꯤ ꯑꯣꯏꯕ ꯃꯁꯛꯇꯅꯤ ꯍꯥꯏꯕꯗꯤ ꯐꯤꯖꯦꯠ ꯆꯥꯛꯆꯥ ꯋꯥꯉꯥꯡ ꯁꯉꯥꯡ ꯂꯤꯆꯠ ꯁꯥꯖꯠ ꯂꯥꯏꯅꯤꯡ ꯂꯥꯏꯁꯣꯜꯒꯤ ꯃꯁꯛꯇꯅꯤ ꯃꯁꯤ ꯃꯐꯝ ꯑꯃꯁꯨꯡ ꯃꯇꯝꯅ ꯑꯣꯏꯍꯜꯂꯛꯈꯤꯕ ꯁꯒꯣꯜꯁꯤꯡꯅꯤ ꯃꯈꯥꯒꯤ ꯋꯥ ꯑꯍꯥꯡꯕꯁꯤ ꯑꯍꯥꯡꯕ ꯃꯦꯟꯁꯟꯕꯒꯤ ꯍꯣꯏ ꯁꯤꯗꯤ ꯇꯧꯔ ꯔꯣꯏꯁꯦ ꯑꯍꯥꯡꯕ ꯃꯦꯟꯁꯟꯕꯒꯤ ꯁꯤ ꯇꯧꯔ ꯔꯣꯏꯁꯦ ꯑꯗꯨꯗꯤ ꯀꯩꯅꯣꯁꯦ ꯄꯥꯔꯛꯑꯒꯦꯀꯣ ꯋꯥꯍꯩ ꯄꯔꯦꯡ ꯃꯉꯥꯔꯣꯝꯗ ꯈꯨꯝꯃꯨ ꯍꯥꯏꯕꯁꯤ ꯇꯧꯔꯛꯒꯦꯀꯣ ꯎꯝ ꯑꯩ ꯍꯪꯡꯉꯛꯒꯦꯀꯣ ꯎꯝ ꯆꯤꯡꯃꯤ ꯇꯝꯃꯤ ꯑꯅꯤꯁꯤ ꯂꯩꯐꯝ ꯇꯤꯟꯅꯔꯝꯕꯒ ꯂꯣꯏꯅꯅ ꯏꯁꯨ ꯇꯤꯟꯅꯔꯝꯃꯤ ꯍꯥꯏꯕꯒꯤ ꯃꯇꯥꯡꯗ ꯂꯤꯅꯕ ꯋꯥꯔꯤ ꯑꯃ ꯁꯝꯅ ꯏꯌꯨ ꯂꯤꯅꯕ ꯋꯥꯔꯤ ꯑꯗꯨ
ꯄꯥꯎꯈꯨꯝ
ꯄꯥꯎꯈꯨꯝ ꯍꯥꯏꯔꯛꯑꯣ ꯆꯤꯡꯒꯤ ꯋꯥꯔꯤ ꯍꯥꯏꯕ ꯂꯥꯏꯔꯤꯛ
ꯃꯇꯨꯡ ꯏꯟꯅ
ꯃꯃꯥ ꯑꯃꯠꯇꯅ ꯄꯣꯛꯄ
ꯃꯣꯅꯨ ꯆꯠꯇꯨ ꯑꯃꯁꯨꯡ ꯑꯥꯔꯈꯥ ꯍꯥꯏꯕ ꯃꯆꯤꯟ ꯃꯅꯥꯎ ꯑꯍꯨꯝꯁꯤ ꯚꯨꯇꯥꯟꯒꯤ ꯈꯝꯅꯨꯡ ꯁꯥꯕ ꯍꯥꯏꯕ ꯃꯐꯝꯁꯤꯗꯒꯤ ꯂꯥꯛꯈꯤ ꯑꯩꯈꯣꯏꯅ ꯃꯅꯤꯄꯨꯔꯒꯤ ꯆꯤꯡꯁꯥꯡ ꯌꯧꯔꯕꯗ
ꯕꯥꯗ
ꯈ꯭ꯋꯥꯏꯗꯒꯤ ꯑꯍꯜ ꯑꯣꯏꯔꯤꯕ ꯃꯣꯅꯨ ꯑꯁꯤ
ꯁꯤ
ꯏꯁꯤꯡꯕꯨ ꯎꯕꯗ ꯃꯈꯦꯡꯗꯒꯤ ꯍꯜꯍꯧꯔꯒ ꯃꯥꯎ ꯑꯣꯏꯈꯤ
ꯑꯣꯏꯈꯤ ꯆꯠꯇꯨꯁꯨ ꯈꯔ ꯆꯠꯂꯒ ꯆꯤꯡꯗ ꯑꯗꯨꯝ ꯂꯩꯍꯧꯔꯦ ꯑꯗꯨꯒ ꯏꯇꯣꯟ ꯇꯣꯟꯕ ꯑꯥꯔꯈꯅꯥ ꯈꯥ ꯅꯣꯡꯆꯨꯞ ꯄꯥꯡꯅ ꯀꯨꯝꯂꯛꯇꯨꯅ ꯇꯝꯄꯥꯛ ꯌꯧꯔꯛꯈꯤ ꯑꯃꯗꯤ ꯃꯩꯇꯩ ꯑꯣꯏꯈꯤ ꯑꯦ ꯑꯗꯨꯗꯤ ꯃꯥꯎꯒ
ꯃꯩꯇꯩꯒ ꯆꯤꯡꯒꯤ ꯃꯤꯒ ꯑꯣꯏꯗꯣꯏꯅꯦꯕ
ꯑꯣꯏꯗꯣꯏ ꯅꯦꯕ ꯎꯝ
ꯋꯥꯔꯤ ꯑꯁꯤꯅ ꯆꯤꯡꯃꯤ ꯇꯝꯃꯤ ꯑꯅꯤꯁꯤ ꯂꯩꯐꯝ ꯇꯤꯟꯅꯔꯝꯕ ꯏ ꯑꯃꯇ ꯇꯒꯤ ꯃꯆꯤꯟ ꯃꯅꯥꯎꯅꯤ ꯍꯥꯏꯕꯗꯨ ꯇꯥꯛꯏ
ꯂꯣꯏꯅꯅ ꯃꯩꯇꯩꯅ ꯆꯤꯡꯃꯤꯁꯤꯡꯗ ꯏꯌꯥꯝꯕ ꯀꯧꯕꯁꯤ ꯑꯆꯨꯝꯕꯅꯤ ꯍꯥꯏꯕꯗꯨ ꯇꯥꯛꯏ꯫ ꯀꫭꯏꯁꯟ ꯃꯌꯥꯝꯕ ꯃꯣꯅꯨ ꯑꯃꯁꯨꯡ ꯀꯠꯇꯨꯅ ꯏꯁꯤꯡꯕꯨ ꯀꯤꯕꯅ ꯆꯤꯡꯗ ꯂꯩꯍꯧꯔꯕꯗ
ꯃꯆꯤꯟ ꯃꯅꯥꯎ ꯀꯥꯏꯅꯔꯝꯗꯥꯏꯗ ꯄꯨꯛꯃꯦꯟ ꯄꯥꯎ ꯃ‌ꯦꯟꯅꯈꯤ꯫ ꯍꯤꯡꯂꯤ ꯍꯥꯏꯕꯗꯨ ꯈꯪꯍꯟꯅꯕ ꯅꯨꯡꯁꯤꯠꯅ ꯂꯦꯞꯈ꯭ꯔꯕ ꯝ ꯃꯇꯝꯗ꯫ ꯃꯩꯔꯥ ꯋꯥꯡꯅ ꯊꯥꯜꯂꯛꯎ ꯃꯗꯨ ꯎꯔꯒ
ꯂꯩꯔꯤ ꯍꯥꯏꯕ ꯈꯪꯅꯁꯤ ꯍꯥꯏꯅꯈꯤ꯫ ꯃꯅꯥꯎꯅ ꯇꯝꯄꯥꯛ ꯌꯧꯔꯒ ꯅꯨꯡꯁꯤꯠ ꯁꯤꯠꯇꯕ ꯊꯥ ꯃꯦꯔꯥ ꯗ ꯃꯩ ꯊꯥꯟ ꯃꯩ ꯊꯥꯟꯈꯤ꯫
ꯃꯩ ꯊꯥꯜ
ꯃꯩ ꯊꯥꯜꯂꯛꯄ ꯃꯅꯥꯎꯁꯤ ꯍꯥꯏꯗꯨꯅ
ꯆꯤꯡꯗ ꯂꯩꯍꯧꯔꯤꯕꯁꯤꯡꯅ ꯃꯩꯇꯩ ꯊꯣꯟꯈꯤ꯫ ꯍꯥꯏꯅ ꯑꯍꯜꯁꯤꯡꯅ ꯍꯥꯏꯅꯩ꯫
ꯅ ꯍꯥꯏꯅꯩ꯫ ꯀꯣꯏꯁꯟ ꯑꯗꯨꯗꯤ ꯑꯩꯉꯣꯟꯗ ꯑꯃꯨꯛ ꯍꯪꯉꯛꯑꯣꯅꯦ ꯌꯥꯝꯅ ꯑ ꯌꯥꯝꯅ ꯅꯨꯡꯉꯥꯏꯇ꯭ꯔꯣ ꯋꯥꯔꯤꯁꯦ ꯝ꯫ ꯋꯔꯤ ꯌꯥꯝ ꯅꯨꯡꯉꯥꯏ ꯍꯧꯖꯤꯛ ꯃꯇꯝꯁꯤꯗ ꯆꯤꯡꯃꯤ ꯇꯝꯃꯤ ꯑꯅꯤ ꯑꯁꯤ
ꯍꯦꯟꯅ
ꯆꯥꯟꯅ ꯇꯤꯅꯅ ꯂꯩꯃꯤꯟꯅꯅꯕ ꯀꯔꯤ ꯊꯕꯛ ꯇꯧꯅꯤꯡꯕꯒꯦ ꯈꯟꯊꯔꯒ ꯏꯌꯨ ꯍꯥꯏꯌꯨ꯫ ꯆꯤꯡꯃꯤ ꯇꯝꯃꯤꯒꯒꯤ ꯑ ꯀꯩꯅꯣ ꯆꯥꯔꯣ ꯌꯥꯔꯣ ꯋꯥꯔꯣ ꯁꯤꯕꯨ ꯀꯩꯅꯣ꯫
ꯋꯥ꯫
ꯋꯥ꯫ ꯋꯥꯗꯅ ꯅꯠꯇꯅ ꯑꯣꯀꯦ ꯑꯣꯀꯦ ꯑꯣꯀꯦ ꯆꯨꯝꯃꯦ-ꯆꯨꯝꯃꯦ꯫ ꯆꯤꯡꯃꯤ ꯇꯝꯃꯤꯒꯤ ꯋꯥꯗ ꯅꯠꯇꯅ ꯀꯥꯡꯂꯨꯞ ꯈꯨꯗꯤꯡꯃꯛꯀꯤ ꯑ ꯃꯤꯑꯣꯏꯁꯤꯡꯅ ꯅꯨꯡꯁꯤ ꯆꯥꯟꯅꯅ ꯂꯩꯃꯤꯟꯅꯕ ꯍꯥꯏꯕꯁꯤ ꯑꯈꯣꯏꯅ ꯃꯛ ꯑꯩꯈꯣꯏꯅ ꯃꯈꯣꯏ ꯑꯁꯤ ꯑꯩꯈꯣꯏꯒꯤ
ꯆꯠꯈꯨꯝ ꯇꯤꯟꯅꯕ ꯏꯆꯤꯜ ꯏꯅꯥꯎ ꯑꯣꯏꯅ ꯂꯩꯕ ꯇꯥꯏ꯫ ꯈꯨꯠ ꯌꯦꯠ ꯑꯣꯏ ꯑꯣꯏꯅ ꯑꯋꯥ ꯑꯅꯥ ꯄꯨꯃꯤꯟꯅꯕ ꯇꯥꯏ ꯑꯗꯨꯅ ꯑꯍꯥꯟꯕꯗ ꯆꯤꯡꯃꯤꯁꯤꯡꯗꯥ ꯑ ꯄꯣꯛꯃꯤꯟꯅꯕ ꯏꯆꯤꯜ ꯏꯅꯥꯎꯒꯤ ꯃꯤꯅꯨꯡꯁꯤ ꯎꯠꯀ ꯎꯇꯀꯅꯤ꯫ ꯃꯈꯣꯏꯕꯨ ꯍꯟꯊ ꯍꯟꯊꯕ ꯑꯇꯣꯟꯕ ꯀꯥꯡꯂꯨꯞ ꯑꯣꯏꯅ ꯈꯟꯕ ꯋꯥꯈꯜ ꯊꯥꯗꯣꯛꯀꯅꯤ꯫ ꯃꯈꯣꯏꯅ ꯄꯥꯝꯖꯕ ꯀꯜꯆꯔ ꯂꯥꯏꯅꯤꯡꯁꯤꯡꯗ ꯄꯨꯛꯅꯤꯡ ꯊꯧꯒꯠꯄꯤꯕꯒꯤ ꯄꯨꯛꯅꯤꯡ ꯊꯧꯒꯠꯄꯤꯒꯅꯤ ꯆꯥꯎꯈꯠꯅꯕ ꯍꯣꯠꯅꯕꯤꯒꯅꯤ ꯑꯩꯈꯣꯏꯁꯨ ꯁꯔꯨꯛ ꯌꯥꯁꯤꯟꯒꯅꯤ ꯑꯩꯈꯣꯏꯒꯤ ꯑꯣꯏꯕ ꯊꯧꯗꯣꯛ ꯋꯥꯊꯣꯛꯁꯤꯡꯁꯨ ꯃꯈꯣꯏꯕꯨ ꯅꯨꯡꯁꯤꯅ ꯁꯔꯨꯛ ꯌꯥꯍꯟꯕ ꯐꯪꯍꯟꯗꯨꯅ ꯏꯆꯤꯜ ꯏꯅꯥꯎꯒꯨꯝ ꯋꯥꯃꯤꯟ ꯆꯥꯃꯤꯟ ꯊꯛꯃꯤꯅꯗꯨꯅ ꯍꯥꯏꯗꯨꯏꯅꯦ ꯆꯥ ꯅꯤꯅꯦ ꯆꯥꯃꯤꯟ ꯊꯛꯃꯤꯟꯅꯗꯨꯅ ꯅꯥꯠꯁ ꯅꯛꯁꯤꯟꯅꯅ ꯍꯣꯠꯅꯥ ꯅꯛꯁꯤꯟꯅꯅꯕ ꯍꯣꯠꯅꯒꯗꯕꯅꯤ ꯃꯈꯣꯏꯒ ꯄꯨꯟꯕꯗ ꯃꯈꯣꯏꯒ ꯄꯨꯟꯕꯗ ꯍꯪꯒꯣꯏꯕ ꯍꯩꯅꯗꯕ ꯎꯠꯄꯒꯤ ꯃꯍꯨꯠꯇ ꯍꯦꯟꯅ ꯋꯥ ꯄꯦꯟꯖꯕ ꯃꯇꯧ ꯎꯠꯇꯨꯅ ꯅꯨꯡꯁꯤꯕꯒꯤ ꯆꯦꯠꯂꯕ ꯂꯪ ꯂꯪꯂꯥꯗ ꯀꯤꯒꯗꯕꯅꯤ ꯅꯪꯉꯣꯟꯗ ꯑꯃꯨꯛ ꯍꯪꯉꯨꯔꯥ ꯅꯥꯎꯁꯨꯝ ꯍꯥꯏꯕꯁꯤ ꯀꯔꯤꯅꯣ ꯋꯥꯔꯦꯡ ꯑꯁꯤꯒꯤ ꯃꯤꯡꯊꯣꯜ ꯑꯁꯤꯅ ꯄꯤꯔꯤꯕ ꯋꯥꯍꯟꯊꯣꯛ ꯀꯔꯤꯅꯤ ꯀꯔꯤꯅꯤ ꯍꯥꯏꯅ ꯇꯥꯛꯄꯒꯦ ꯁꯨꯒꯥꯏꯅ ꯏꯌꯨ ꯁꯨꯒꯥꯏꯅ ꯍꯥꯏꯔꯛꯑꯣ
ꯎꯝ
ꯀꯩꯅꯣ ꯅꯣꯛꯏꯗꯤ ꯅꯣꯛꯏꯅꯤ ꯀꯩꯅꯣ ꯌꯥꯝ ꯅꯣꯛꯅꯤꯡꯉꯤꯔꯥ
ꯎꯝ
ꯅꯥꯎꯁꯨꯝ ꯍꯥꯏꯕꯁꯤ ꯑꯉꯥꯡ ꯁꯨꯝꯐꯝ ꯍꯥꯏꯕꯅꯤ ꯍꯣꯏ ꯑꯉꯥꯡ ꯁꯨꯝꯐꯝ ꯍꯥꯏꯕ꯭ꯔꯣ ꯅꯥꯎꯁꯨꯝ ꯍꯥꯏꯁꯦ ꯍꯥꯔꯦ ꯍꯥꯔꯦ ꯀꯩꯅꯣ ꯅꯪ ꯉꯁꯤꯗ ꯈꯪꯗ ꯉꯥꯏꯔꯣ ꯍꯥꯏꯁꯤꯕꯣ ꯑꯩꯗꯤ ꯏꯁꯩꯒꯨꯝꯕꯗꯨꯅꯦ ꯈꯜꯂꯤ ꯅꯪꯅ ꯑ ꯍꯥꯔꯦ ꯏꯁꯩꯁꯨ ꯅꯥꯎꯁꯨꯝ ꯑꯔꯦ ꯁꯩꯔꯦꯡ ꯊꯤꯔꯒꯥꯁꯨ ꯁꯩꯔꯦꯡ ꯅꯥꯎꯁꯨꯝ ꯁꯛꯑꯣ ꯒꯥꯏꯅꯥ ꯁꯩꯔꯦꯡ ꯊꯤꯔꯒꯁꯨ ꯅꯥꯎꯁꯨꯝ ꯑꯣꯏꯕ ꯌꯥꯏꯌꯦ ꯏꯁꯩ ꯅꯠꯇꯕꯤꯗ ꯋꯥꯔꯤ ꯂꯤꯔꯒꯁꯨ ꯅꯥꯎꯁꯨꯝ ꯑꯣꯏꯕ ꯌꯥꯏꯌꯦ ꯇꯨꯝꯅꯕꯨ ꯍꯣꯠꯅꯕꯗꯨ ꯑꯉꯥꯡ ꯇꯨꯝꯅꯕ ꯍꯣꯠꯅꯕꯗꯣ ꯑꯗꯨꯅꯦꯕ ꯅꯥꯎꯁꯨꯝ ꯍꯥꯏꯁꯦ ꯑꯉꯥꯡ ꯇꯨꯝꯅꯕ ꯊꯦꯝꯕꯗꯨ ꯃꯃꯥꯅ ꯄꯤꯛꯂꯤꯕ ꯑꯉꯥꯡꯕꯨ ꯇꯨꯝꯍꯟꯅꯕ ꯁꯦꯝꯕ ꯐꯥꯃꯨꯡ ꯃꯆꯥꯥꯗꯨꯅꯤ ꯀꯔꯤꯅꯣꯍꯩ ꯐꯃꯨꯡ ꯃꯆꯥ ꯑꯃ ꯍꯥꯏꯅꯕꯤꯗꯣꯔꯣ
ꯅꯥꯎꯁꯨꯝ